ꯋꯥꯎ
ꯀꯔꯤ ꯇꯧꯔꯤꯒꯦ
ꯀꯔꯤꯁꯨ ꯇꯧꯗꯦ ꯉꯍꯛ ꯂꯩꯌꯦ
ꯑꯩꯁꯨ ꯍꯧꯖꯤꯛ ꯂꯥꯢꯔꯤꯛ ꯢꯔꯒ ꯂꯩꯌꯦ
ꯅꯪꯗꯤ ꯅꯨꯡꯇꯤꯅ ꯂꯥꯢꯔꯤꯛ ꯏꯔꯒ ꯂꯩꯔꯅꯦ
ꯍꯣꯢ ꯎꯄꯥꯏ ꯂꯩꯇꯦ ꯅꯪꯗꯤ ꯀꯔꯤ ꯇꯧꯕ꯭ꯔꯥ
ꯑꯩꯗꯤ ꯇꯨꯝꯔꯒ ꯂꯩꯌꯦ
ꯅꯨꯡꯉꯥꯏꯔꯦꯍꯦ ꯅꯈꯣꯏꯗꯤ
ꯑꯥꯢꯑꯦꯝ ꯍꯣꯏ ꯆꯛꯁꯨ ꯆꯥꯗ꯭ꯔꯤ
ꯑꯁ ꯉꯁꯤ ꯁꯨꯇꯤ ꯂꯩꯕꯒꯤꯔꯣ
ꯍꯣꯏ ꯉꯁꯤꯁꯨꯨꯇꯤ ꯂꯩꯌꯦ
ꯑꯣ ꯁꯨꯇꯤ ꯂꯩꯕꯒꯤ ꯊꯦꯡꯅ ꯇꯨꯝꯕ ꯑꯗꯨ ꯊꯦꯡꯅ ꯍꯧꯒꯠꯄ
ꯍꯣꯏ
ꯅꯨꯡꯉꯥꯏꯔꯦ ꯅꯣꯏꯗꯤ
ꯍꯣꯏ ꯑꯩꯗꯤ ꯀꯩ ꯇꯧꯋꯤꯔꯥ
ꯑꯩꯈꯣꯏꯗꯤ ꯁꯨꯇꯤ ꯂꯩꯔꯁꯨꯀꯣ
ꯎꯝ
ꯊꯦꯡꯅ ꯍꯧꯒꯠꯄꯗꯣ ꯉꯝꯗꯦꯕ
ꯑꯥꯎ
ꯂꯩꯔꯅꯤ ꯏꯅꯤꯡꯉꯥꯏ ꯌꯦꯃꯟꯕꯒꯤꯀꯣ
ꯎꯝ ꯍꯣꯏ
ꯎꯄꯥꯢ ꯂꯩꯇꯦ ꯉꯁꯤꯔꯣ
ꯍꯣꯏ
ꯉꯁꯤꯗꯤ ꯑꯗꯨꯝ ꯌꯨꯝꯗ ꯂꯩꯗꯣꯏꯅꯤ
ꯑꯣ ꯍꯣꯖꯠ ꯖꯠꯂꯥꯢ
ꯍꯣꯏ ꯉꯁꯤꯗꯤ ꯐꯁ ꯆꯂꯣꯢ
ꯎꯝ
ꯉꯔꯥꯡ ꯕꯣꯜ ꯁꯅꯕ ꯌꯦꯡꯕ꯭ꯔꯣ
ꯎꯝꯍꯝ ꯌꯦꯡꯗ‌ꯦ
ꯎꯝ
ꯅꯪꯗ ꯌꯦꯡꯕ꯭ꯔꯣ
ꯎꯪ ꯉꯔꯥꯡꯒꯗꯤ ꯌꯦꯡꯗꯦ ꯑꯩꯁꯨ
ꯑꯣ
ꯂꯥꯏꯔꯤꯛ ꯏꯔꯒ ꯑꯃꯨꯛ ꯇꯨꯝꯈ꯭ꯔꯦ ꯉꯔꯪꯁꯨ
ꯎꯝ ꯏꯕ ꯌꯥꯝꯕ꯭ꯔꯥ ꯅꯪꯁꯨ
ꯍꯣꯏ ꯑꯁ ꯅꯤꯔꯛ ꯏꯅꯤꯡꯉꯥꯏ ꯑꯩ ꯍꯣꯏ ꯌꯥꯝ ꯑꯃ ꯂꯩꯔꯤ
ꯑꯣ
ꯅꯈꯣꯏꯗꯤ
ꯑꯩꯈꯣꯏꯁꯨ ꯌꯥꯝ ꯂꯩꯌꯦ ꯑꯗꯨꯕꯨꯨ ꯏꯕ ꯇꯜꯂꯦ ꯑꯩꯗꯤ
ꯅꯨꯡꯉꯥꯏꯔꯦ ꯑꯗꯨꯗꯤ ꯅꯈꯣꯏꯗꯤ ꯑꯩꯈꯣꯏꯗꯤ ꯢꯗ ꯑꯩꯈꯣꯏꯗꯤ ꯏꯗꯕ ꯌꯥꯗꯕꯅꯤꯅꯀꯣ ꯍꯌꯦꯡ ꯍꯪ ꯆꯤꯛ ꯑꯃꯨꯛ ꯁꯝꯃꯤꯠ ꯇꯧꯗꯣꯏꯅꯤꯅ
ꯑꯥ ꯑꯩꯗꯤ ꯏꯕ ꯇꯟꯂꯦ
ꯑꯗꯨ ꯑꯣꯏꯔꯁꯨ ꯏꯗꯕ ꯌꯥꯗꯕꯅꯤꯅ ꯎꯄꯥꯏ ꯂꯩꯇꯦ
ꯍꯣꯏ ꯄꯂꯇꯦ
ꯎꯝ ꯏꯗ꯭ꯔꯗꯤ ꯑꯃꯨꯛ ꯑꯣꯖꯥꯒꯤ ꯀꯟꯊꯤ ꯑꯃꯨꯛ ꯆꯥꯗꯣꯏꯅꯦ
ꯍ‌ꯣꯏ ꯎꯝ
ꯇꯥꯟꯈ꯭ꯔꯦꯕ ꯆꯥꯕꯗꯣ ꯆꯃꯟꯕꯒꯤ
ꯎꯝ
ꯅꯪꯗꯤ ꯀꯣꯏꯂꯁ ꯀꯥꯔꯒ ꯂꯩꯕ꯭ꯔ
ꯍ‌ꯣꯏ ꯀꯣꯂꯦꯁ ꯀꯥꯏꯑꯦ ꯅꯪ
ꯎꯝ ꯑꯩꯁꯨ
ꯑ‌ꯣ
ꯌꯨꯝ ꯌꯨꯝꯗ ꯂꯩꯔꯥ ꯆꯠꯄ꯭ꯔꯥ ꯅꯠꯇ꯭ꯔꯒꯅ ꯀꯃꯥꯏꯅ ꯀꯥꯏꯗ ꯂꯩꯔꯥ ꯆꯠꯄ꯭ꯔꯥ
ꯔꯦꯟꯗ ꯂꯩꯌ‌ꯦ
ꯑꯣꯝ ꯎꯝ
ꯔꯦꯟꯗ ꯂꯩꯑꯦ ꯑꯗꯨꯒ ꯕꯁꯅ ꯆꯠꯄ
ꯑꯁ ꯅꯨꯡꯉꯥꯏꯔꯦ ꯑꯗꯨꯗꯤ ꯑꯗꯨ ꯅꯥꯊꯟꯗꯔ ꯅꯠꯇ꯭ꯔꯒꯅ ꯀꯅꯥ ꯀꯅꯥ ꯂꯩꯕ꯭ꯔꯥ ꯅꯃꯥꯟꯅꯕꯤ ꯈꯣꯏ ꯂꯩꯕ꯭ꯔꯥ
ꯑꯩ ꯑꯩꯒꯤ ꯏꯃꯥꯟꯅꯕꯤꯁꯤꯡ ꯃꯤ ꯑꯅꯤ ꯑꯍꯨꯝ ꯂꯩꯌꯦ
ꯑꯣ ꯔ‌ꯦꯟ ꯔ‌ꯦꯟ ꯑꯃꯗ ꯂꯩꯃꯤꯟꯅꯕ
ꯍꯣꯏ ꯂꯩꯃꯤꯟꯅꯥ
ꯅꯨꯡꯉꯥꯏꯔꯦ ꯑꯗꯨꯗꯤ ꯂꯩꯃꯤꯟꯅꯕꯗ ꯅꯨꯡꯉꯥꯏꯕꯅꯤ
ꯍ‌ꯣꯏ
ꯅꯃꯥꯟꯅꯕꯤ ꯈꯣꯏꯗꯤ
ꯃ‌ꯣꯏꯁꯨ ꯇꯨꯝꯔꯒ ꯂꯩꯌꯦ ꯍꯧꯖꯤꯛ
ꯑꯁ ꯍꯧꯖꯤꯛ ꯇꯨꯝ ꯍꯧꯖꯤꯛ ꯇꯨꯝꯔ ꯍꯧꯒꯠꯇ꯭ꯔꯗꯤ ꯍꯧꯔꯦꯟ ꯄꯨꯡ ꯀꯌꯥꯗ ꯆꯥꯛ ꯆꯥꯗꯣꯏꯕ ꯑꯌꯨꯛꯀꯤ
ꯄꯨꯡ ꯕꯥꯔꯣꯗ
ꯄꯨꯡ ꯇꯔꯥꯗ
ꯕꯥꯔꯣ ꯕꯥꯔꯣ ꯊꯦꯡꯅ ꯍꯧꯒꯠꯄꯅ‌ꯦ ꯑꯈꯣꯏꯗꯤ
ꯑ ꯅꯨꯡꯉꯥꯏꯔꯦ ꯑꯗꯨꯗꯤ ꯅꯈ‌ꯣꯏꯗꯤ ꯍ‌ꯣꯁꯇ‌ꯦꯜꯗ ꯑꯃꯨꯛ ꯂꯩꯕꯅꯤ ꯑ ꯔꯦꯟꯗ ꯑꯃꯨꯛ ꯂꯩꯕꯅꯤꯅ
ꯎꯝ
ꯑꯩꯈꯣꯏꯗꯤ ꯌꯨꯝꯗ ꯑꯗꯨꯝ ꯂꯩꯔ ꯀꯥꯕꯅꯤꯅ ꯎꯄꯥꯏ ꯂꯩꯇꯦ ꯇꯤꯡꯅ ꯍꯧꯒꯠꯄꯗ‌ꯣ ꯉꯝꯗꯦ ꯊꯦꯡꯅ ꯍꯧꯒꯠꯇꯦꯅ ꯃꯤ ꯑꯩꯈꯣꯏꯅ ꯈꯜꯂꯁꯨꯀꯣ
ꯍꯣꯏ
ꯏꯃꯥꯅ ꯑꯗꯨꯝ ꯀꯧꯔꯛꯇꯣꯏꯅꯦꯕ
ꯑ ꯍꯣꯏ ꯌꯨꯝꯗꯗꯤ ꯌꯥꯗꯦ
ꯎꯝ ꯁꯨꯇꯤ ꯑꯣꯏꯔꯁꯨ ꯀꯣ
ꯍꯣꯏ
ꯎꯄꯥꯏ ꯂꯩꯇꯦꯕ
ꯍꯣꯏ
꯭ꯔꯟꯗ ꯂꯩꯕ ꯅꯠꯇ꯭ꯔꯒꯅ ꯑꯥ ꯃꯄꯥꯟꯗ ꯂꯩꯕꯔꯅꯪ ꯃꯤꯒꯤ ꯀꯨꯁꯤ ꯇꯧꯔꯒ ꯑꯃꯨꯛ ꯂꯩꯌꯦꯕ ꯁꯨꯇꯤ ꯔꯦꯟꯗꯒꯨꯝꯕ ꯂꯩꯔ ꯀꯣ ꯃꯄꯥꯟꯗꯒꯨꯝꯕ ꯂꯩꯕ ꯃꯇꯝꯗ ꯃꯤꯒꯤ ꯀꯨꯁꯤ ꯑꯣꯏꯅ ꯇꯧꯔꯒ ꯂꯩꯕ ꯃꯤꯅ ꯇꯧꯅꯤꯡꯕ ꯇꯧꯔꯒ ꯇꯨꯝꯅꯤꯡꯕ ꯃꯇꯝꯗ ꯇꯨꯝꯕ ꯍꯧꯅꯤꯡꯕ ꯍꯧꯅꯤꯡꯕ ꯃꯇꯝꯗ ꯍꯧꯒꯠꯄ ꯀꯣ
ꯎꯝ ꯎꯝ
ꯎꯝ ꯌꯨꯝꯗ ꯂꯥꯛꯇꯦ ꯌꯥꯔ‌ꯦꯍꯦ
ꯐꯩ
ꯅ‌ꯣꯡ ꯆꯨꯕ꯭ꯔꯥ
ꯆꯨꯗꯦ
ꯎꯝ
ꯇꯥꯌꯦ
ꯎꯝ ꯁꯤꯗꯁꯨ ꯉꯁꯥꯏꯗꯤ ꯈꯔ ꯈꯔꯗꯤ ꯏꯁꯤꯡ ꯅꯣꯡ ꯆꯨꯕꯅꯦꯕ
ꯑꯥ
ꯍꯧꯖꯤꯛꯇꯤ ꯌꯥꯈ꯭ꯔ ꯈ꯭ꯔꯗꯤ ꯍꯌꯦꯡꯁꯨ ꯁꯨꯇꯤ ꯂꯣꯏꯗꯣꯏ ꯃꯥꯜꯂꯦ ꯁꯟꯗꯦꯅꯤꯅ
ꯍꯣꯏ ꯍꯌꯦꯡꯁꯨ ꯁꯨꯇꯤ ꯂꯩꯌꯦ
ꯎꯝ
ꯍꯌꯦꯡꯗꯤ ꯀ꯭ꯔꯤ ꯇꯧꯒꯦꯔ
ꯍꯌꯦꯡꯗꯤ ꯃꯄꯥꯟ ꯊꯣꯛꯀꯅꯤ ꯕꯖꯥꯔ ꯆꯠꯀꯅꯤ
ꯑꯣ ꯀꯅꯥ ꯀꯅꯥ ꯆꯠꯀꯦꯔꯣ
ꯏꯃꯥꯟꯅꯕꯤ ꯈꯣꯏ ꯀꯣꯏꯔꯨꯈꯤꯒꯦ
ꯀꯗꯥꯏꯗ
ꯃꯐꯝ ꯐꯖꯕ ꯑꯃꯗ
ꯍꯥꯥ
ꯃꯐꯝ ꯐꯖꯕ ꯑꯃꯗ ꯀꯣꯏꯔꯨꯈꯤꯒꯦꯕ
ꯑꯣ ꯅꯨꯡꯉꯥꯏꯔꯦ
ꯎꯝ ꯌꯨꯝꯗ ꯂꯩꯃꯟꯕꯒꯤꯀꯣ
ꯍꯣꯏ
ꯋꯥꯔꯦꯕ ꯌꯨꯝꯗ ꯂꯩꯕꯗꯣ ꯅꯪꯁꯨꯂꯥꯛꯑꯣ ꯆꯠꯂꯁꯦ
ꯍꯣꯏ ꯑꯩꯁꯨ ꯑꯩꯁꯨ ꯆꯠꯀꯦ
ꯂꯥꯛꯑꯣ ꯑꯗꯨꯒ ꯄꯨꯂꯞ ꯆꯠꯃꯤꯟꯅꯁꯦ
ꯑꯣ ꯑꯆꯥꯄꯣꯠ ꯄꯨꯔꯥꯛꯄꯤꯌꯣ ꯑꯩꯈꯣꯏꯕꯨꯁꯨ
ꯄꯨꯔꯛꯀꯦ ꯅꯪꯅ ꯆꯥꯅꯤꯡꯕ ꯍꯥꯏꯔꯝꯃꯣ
ꯑꯩꯗꯤ ꯑꯆꯥꯄꯣꯠ ꯇꯥꯡ ꯇꯥꯡꯕꯗꯨ ꯄꯨꯔꯛ ꯄꯤꯑꯣ
ꯑꯁ ꯀꯦ ꯑꯦꯞ ꯁꯤꯒꯨꯝꯕꯒꯤ
ꯍꯥꯥ
ꯀꯦ ꯑꯦꯐ ꯁꯤꯒꯨꯝꯕꯒꯤꯔꯣ ꯑꯁ ꯍꯣꯏ ꯍꯣꯏ ꯂꯥꯎ ꯄꯨꯔꯄꯤꯒꯦ
ꯍꯣꯏ
ꯀꯦ ꯑꯦꯐ ꯁꯤꯒꯤ ꯑꯣꯐꯔ ꯂꯩ ꯍꯥꯏꯕ ꯅꯠꯇ꯭ꯔꯥ?
ꯎꯝ ꯂꯩꯌꯦ ꯍꯣꯏ꯫
ꯂꯩꯔꯗꯤ ꯄꯨꯔꯛꯄꯤꯒꯦ꯫
ꯍꯣꯏ ꯏꯆꯦꯒꯤ ꯏꯃꯨꯡ ꯀꯌꯥ ꯂꯩꯕꯅꯣ?
ꯍꯥꯥ
ꯏꯃꯨꯡ ꯏꯃꯨꯡꯗ ꯃꯤ ꯀꯌꯥ ꯂꯩꯕ꯭ꯔꯥ
ꯝꯒꯦ ꯀꯔꯤ ꯍꯥꯏꯕ꯭ꯔꯥ
ꯃꯤ ꯀꯌꯥ ꯂꯩꯕꯅꯣ ꯏꯃꯨꯡꯒꯤ
ꯃꯤ ꯃꯥꯔꯤ ꯂꯩꯌꯦ
ꯑꯣ ꯑꯗꯨ ꯅꯥꯎ ꯅꯨꯄꯤ ꯒꯨꯕ ꯂꯩꯕ꯭ꯔꯣ
ꯍꯥꯥ
ꯏꯅꯥꯎ ꯅꯨꯄꯤꯒꯨꯝꯕ ꯂꯩꯕ꯭ꯔꯣ?
ꯏꯅꯥꯎ ꯅꯨꯄꯤ ꯑꯅꯤ ꯂꯩꯌꯦ ꯅꯨꯄꯥ ꯑꯃ ꯂꯩꯌꯦ꯫
ꯑꯗꯨ ꯅꯪꯅ ꯑꯍꯟꯔꯥ?
ꯍꯣꯏ ꯑꯩꯅ ꯑꯍꯥꯟꯕ
ꯑ ꯅꯨꯡꯉꯥꯏꯔꯦ ꯑꯗꯨꯗꯤ
ꯍꯣꯏ ꯅꯨꯡꯉꯥꯏꯌꯦ
ꯑꯍꯟ ꯑꯣꯏꯕꯁꯤꯗꯤ ꯅꯨꯡꯉꯥꯏꯔꯦ꯫
ꯎꯝ
ꯑꯗꯨ ꯏꯃꯥ ꯏꯃꯥ ꯄꯥꯕꯨꯡꯗꯤ ꯂꯩꯕ꯭ꯔꯣ? ꯏꯃꯥꯒ ꯄꯕꯨꯡꯗꯤ ꯂꯩꯔꯤꯕ꯭ꯔꯣ ꯁꯨꯅ? ꯎꯝ
ꯃꯣꯏꯁꯨ ꯌꯨꯝꯗ ꯂꯩꯌꯦ꯫
ꯎꯝ
ꯍꯣꯏ
ꯄꯨꯡ ꯀꯌꯥꯗ ꯇꯨꯝꯃꯒꯤꯅꯣ ꯃꯥ
ꯑꯩꯈꯣꯏꯗꯤ ꯄꯨꯡ ꯑꯅꯤꯒꯨꯝꯕꯗ
ꯑꯁ ꯂꯣꯏꯔꯦꯍꯦ
ꯍꯣꯏ
ꯕꯣꯜꯁꯨ ꯁꯥꯟꯅꯕꯁꯨ ꯌꯦꯡꯕꯁꯨ ꯅꯠꯇꯦ
ꯇꯨꯝꯕ ꯌꯥꯗꯦ
ꯑꯦ ꯑꯦ ꯍꯦꯔꯣꯕꯨ ꯐꯣꯟ ꯇꯧꯕꯒꯤꯔꯣ?
ꯍꯥꯥ
ꯄꯥꯈꯪꯕꯨ ꯋꯥꯔꯤ ꯁꯥꯟꯅꯕꯒꯤꯔꯣ?
ꯍꯣꯏ ꯄꯥꯈꯪꯒꯤ ꯋꯥꯔꯤ ꯁꯥꯕꯒꯤ
ꯅꯨꯡꯉꯥꯏꯔꯦꯍꯦ ꯄꯥꯈꯪ ꯂꯩꯕꯁꯤꯡꯗꯤ ꯑꯗꯨꯃꯥꯏꯅ ꯇꯧꯕꯅꯤ ꯄꯥꯈꯪ ꯂꯩꯕꯁꯤꯡꯗꯤ ꯄꯨꯡ ꯑꯃ ꯑꯅꯤ ꯐꯥꯎ ꯋꯥꯔꯤ ꯁꯥꯟꯅꯔꯒ ꯀꯣ ꯇꯨꯝꯗꯕꯤꯗ
ꯋꯥꯕꯅꯦ ꯄꯥꯈꯪꯕꯨ ꯋꯥꯔꯤ ꯁꯥꯅꯕꯗꯤ
ꯍꯣꯏ
ꯇꯨꯝꯅꯤꯡꯕ ꯃꯇꯝꯗ ꯇꯨꯝꯕ ꯐꯪꯗꯦ
ꯍꯥ
ꯇꯨꯝꯅꯤꯡꯕ ꯃꯄꯝ ꯃꯇꯝꯗꯀꯣ ꯇꯨꯝꯕ ꯐꯪꯗꯦꯕ
ꯑꯣꯏ ꯅꯪꯁꯨ ꯑꯦꯛꯁꯄꯤꯔꯤꯌꯦꯟꯁ ꯂꯩꯕ ꯃꯥꯜꯂꯦ ꯑꯗꯨꯗꯤ
ꯑꯁ ꯑꯩꯗꯤ ꯂꯩꯇꯦ ꯑꯣꯏꯔꯁꯨ ꯈꯪꯉꯦꯕ ꯏꯃꯥꯟꯅꯕꯤ ꯈꯣꯏꯀꯣ ꯑꯗꯨꯃꯥꯏꯅ ꯇꯧꯕꯒꯤ
ꯇ‌ꯦ ꯅꯪꯁꯨ ꯂꯩꯕ ꯃꯥꯟꯂ‌ꯦ ꯂꯩꯒꯅꯤ ꯅꯪꯁꯨ
ꯂꯩꯅꯤꯡꯗꯦ ꯋꯥꯏꯌꯦ ꯅꯨꯄꯥꯕꯨ ꯋꯥꯔꯤ ꯁꯥꯕꯁꯦ
ꯂꯩꯒꯤꯅꯤ ꯅꯪꯁꯨ ꯈꯪꯉꯦ
ꯂꯩꯔꯗꯤ ꯍꯥꯏꯕꯤꯒꯦ ꯅꯪꯉꯣꯟꯗ
ꯍꯣꯏ ꯍꯥꯏꯕꯤꯌꯣ
ꯂꯩꯇꯕꯒꯤꯅꯦ
ꯎꯝ
ꯆꯥꯛꯁꯨ ꯊꯣꯡꯕ ꯍꯧꯗꯔꯤꯌꯦ
ꯍꯥ
ꯆꯥꯛ ꯑꯦꯟꯖꯥꯡ ꯊꯣꯡꯕ ꯍꯧꯈꯕ꯭ꯔꯣ?
ꯍꯧꯗ꯭ꯔꯤ ꯇꯨꯝ ꯇꯨꯝꯃꯥꯒ ꯂꯩꯌ‌ꯦ ꯑꯩꯈꯣꯏꯗꯤ ꯊꯣꯡꯕ ꯇꯜꯂꯤ ꯍꯧꯒꯠꯄ ꯇꯜꯂꯦ
ꯑꯥ
ꯑꯥ ꯎꯝ ꯎꯝ
ꯍꯣꯔꯦꯟ ꯑꯃꯨꯛ ꯍꯧꯒꯠꯂꯒꯥ ꯊꯣꯡꯗꯣꯏꯕ
ꯍꯥꯥ
ꯑꯃꯨꯛ ꯍꯧꯒꯠꯂꯒ ꯊꯣꯡꯗꯣꯏꯕ ꯍꯧꯔꯦꯟ
ꯍꯣꯏ ꯄꯨꯡ ꯕꯥꯔꯣꯗ
ꯑꯁ ꯑꯗꯨꯗꯤ ꯄꯨꯡ ꯑꯃ ꯑꯅꯤꯗ ꯆꯥꯗꯣꯏꯕ ꯆꯥꯛ
ꯍꯣꯏ
ꯂꯣꯏꯔꯦꯍꯦ
ꯍꯥ ꯍꯣꯏ
ꯑꯗꯨꯗꯤ ꯅꯨꯡꯊꯤꯟꯗ ꯄꯨꯡ ꯀꯌꯥꯗ ꯆꯥꯗꯣꯏꯕ ꯅꯨꯡꯗꯥꯡꯗ
ꯅꯨꯡꯊꯤꯜꯗ ꯄꯨꯡ ꯇꯔꯥꯒꯨꯝꯕꯗ
ꯎꯝ ꯑꯗꯨꯒꯤ ꯇꯨꯝꯕ ꯊꯦꯡꯈꯔꯕ ꯑꯁ
ꯏꯃꯥꯟꯅꯕꯤꯁꯨ ꯅꯈꯣꯏꯖꯗ꯭ꯔꯥ
ꯑꯣ ꯍꯣꯏ ꯖꯠꯇꯨꯑꯥ ꯆꯞ ꯃꯅꯥꯏ ꯍꯣꯏ
ꯎꯝ ꯅꯈꯣꯏ ꯁꯤꯃꯤꯁꯇꯔ ꯀꯌꯥꯅꯣ
ꯍꯥ
ꯁꯤꯃꯤꯁꯇꯔ ꯀꯌꯥ ꯇꯝꯕ꯭ꯔꯥ ꯍꯥꯏꯕ
ꯕꯔꯥꯔꯥ
ꯅꯠꯇꯦ ꯅꯈꯣꯏ ꯀꯣꯂꯦꯖ ꯀꯣꯂꯦꯖ ꯆꯠꯂꯦ ꯍꯥꯏꯕ ꯅꯠꯇ꯭ꯔꯣ ꯑꯗꯣ ꯁꯤꯃꯤꯁꯇꯔ ꯀꯌꯥꯅꯣ ꯍꯥꯏꯕ
ꯑꯝ ꯁꯀꯦꯟ ꯎꯝ ꯅꯪꯗꯤ
ꯑꯩꯁꯨꯗꯤ
ꯑ‌ꯣ ꯆꯞ ꯃꯥꯟꯅꯔꯅꯤ ꯑꯗꯨꯗꯤ
ꯎꯝ ꯑꯗꯨꯗꯤ ꯅꯦꯛꯁ ꯏꯌꯥꯔ ꯂꯣꯏꯔꯅꯤꯅ‌ꯦ ꯅꯥ
ꯍꯣꯏꯌꯦ
ꯅ‌ꯦꯁꯌꯥꯔ ꯎꯝ ꯂꯣꯏꯔ ꯅꯦ ꯑꯗꯨ ꯀꯔꯤ ꯇꯧꯗꯣꯏꯕ ꯂꯣꯏꯔꯒ ꯂꯥꯍꯨꯝ
ꯌꯨꯝꯗ ꯐꯝꯉꯦ ꯌꯨꯝꯗ ꯐꯝꯒꯦ ꯂꯣꯏꯔꯒ
ꯑꯁ ꯌꯨꯝꯗ ꯂꯩꯗꯣꯏꯕ
ꯌꯨꯝꯗ
ꯇꯝꯕ ꯂꯣꯏꯔꯦ ꯊꯕꯛ ꯊꯤꯔꯣꯗꯅ
ꯊꯤꯈꯤꯅꯦ ꯑꯗꯨꯕꯨ ꯌꯨꯝꯗ ꯐꯪꯗꯦ
ꯑꯁ ꯌꯨꯝꯗ ꯂꯩꯔꯒ ꯊꯤꯗꯣꯏꯕ ꯅꯨꯡꯉꯥꯏꯔꯦ ꯑꯗꯨꯗ ꯅꯈꯣꯏꯗꯤ
ꯍꯣꯏ
ꯑꯦ ꯊꯕꯛ ꯊꯤꯕꯁꯨꯀꯣ ꯄꯩꯁꯥꯅꯤꯅ ꯎꯄꯥꯏ ꯂꯩꯇꯦ
ꯍꯣꯏ
ꯊꯕꯛ ꯇꯧꯒꯦꯁꯨ ꯄꯩꯁꯥ ꯄꯩꯁꯥ ꯂꯩꯇ꯭ꯔꯗꯤ ꯍꯤꯡꯕ ꯉꯝꯗ꯭ꯔꯦꯕ